ꯆꯥꯛ ꯆꯥꯔꯦ꯫
ꯀꯔꯤ ꯏꯟꯁꯥꯡꯅꯣ꯫
ꯑꯩꯈꯣꯏ ꯉꯥ ꯁꯧꯒꯔ꯭ꯤꯒ ꯏꯕꯣꯛꯈꯣꯏꯗ ꯑꯌꯨꯛꯇ ꯁꯟꯁꯥ ꯊꯣꯡꯕꯗꯣ ꯈꯔ ꯄꯤꯔꯛꯑꯦ ꯑꯗꯨꯒ ꯆꯥꯔꯦ꯫
ꯑꯁ ꯍꯥꯎꯌꯦꯅꯦꯍꯦ꯫
ꯍꯥꯎꯏ꯫
ꯎꯝ꯫ ꯀꯌꯥꯝ ꯀꯨꯏꯔꯒꯦ ꯆꯥꯛ ꯆꯥꯕ꯫
ꯆꯛꯆꯥꯥꯄ ꯀꯨꯏꯗ꯭ꯔꯤꯗ꯫
ꯎꯝ꯫
ꯆꯥꯛ ꯆꯥꯕ ꯀꯨꯏꯗ꯭ꯔꯤ꯫
ꯇꯨꯝꯕꯨ ꯇꯨꯝꯅꯤꯡꯉꯤꯗ ꯀꯣꯏꯆꯠ ꯆꯠꯄꯒꯤ꯫
ꯑꯦ ꯅꯨꯡꯉꯥꯏꯕ꯭ꯔꯣ ꯉꯁꯥꯏ ꯆꯠꯄꯗꯣ꯫
ꯑꯣ ꯑꯗꯨꯝ ꯅꯨꯡꯉꯥꯏꯌꯦ꯫
ꯀꯔꯤꯁꯨ ꯊꯥꯔꯛꯇꯦ꯫
ꯑꯩꯐꯥꯎ ꯐꯪꯗꯦ ꯇꯨꯃꯤꯟ ꯂꯩꯌꯣ꯫
ꯑꯦ ꯀꯥꯞꯇꯤ ꯀꯥꯞꯄꯔꯣ꯫
ꯀꯥꯞꯇꯦꯗ꯫
ꯑꯦꯍꯤ ꯅꯥꯠ꯫ ꯆꯤꯟ ꯊꯤꯒꯅꯨꯅꯦ꯫
ꯀꯔꯤꯒꯤꯔ꯫ ꯁꯛ ꯌꯦꯡꯕ ꯌꯥꯕ ꯌꯥꯎꯗꯦ꯫ ꯑꯗꯨꯋꯥꯏꯗ ꯀꯅꯥꯁꯨ ꯐꯖꯗꯦ꯫
ꯌꯦꯡꯅꯤꯡꯉꯤ ꯍꯥꯏꯔꯒ꯫
ꯏꯀꯥꯏꯌꯦ ꯑꯩꯗꯤ꯫
ꯀꯥꯗꯤ ꯀꯥꯔꯦꯕ ꯀꯣ꯫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
ꯑꯩꯗꯤ ꯌꯥꯔꯣꯏꯍꯦ꯫ ꯅꯤꯡꯉꯥꯏ ꯇꯧꯕꯅꯦ ꯑꯩꯗꯤ꯫
ꯅꯪꯅ ꯌꯥꯗ꯭ꯔꯁꯨ ꯑꯩꯅ ꯌꯥꯏ꯫
ꯅꯪ ꯌꯥꯔꯁꯨ ꯑꯩ ꯌꯥꯗ꯭ꯔꯤ꯫
ꯑꯣ ꯑꯩꯁꯨ ꯆꯥꯛ ꯆꯥ ꯑꯩꯈꯣꯏ ꯏꯟꯁꯥꯡꯗꯤ ꯍꯪꯕꯤꯗꯦꯅꯦ
ꯌꯦꯟ ꯊꯣꯡꯕ ꯊꯣꯡꯉꯦ ꯍꯥꯏꯔꯕ ꯅꯪꯅ꯫
ꯑ ꯗꯨ ꯑꯣꯏꯔꯁꯨ꯫
ꯑꯩ ꯅꯪꯒꯨꯝꯅ ꯀꯥꯎꯒꯟꯕ ꯃꯤ ꯅꯠꯇꯦ
ꯑꯗꯨ ꯑꯣꯏꯔꯁꯨ ꯑꯗꯨ ꯑꯣꯏꯔꯁꯨ ꯍꯪꯒꯗꯕ ꯀꯣ
ꯉꯥ ꯆꯥꯕ꯭ꯔꯣ
ꯑꯩꯔꯣ
ꯀꯔꯤ ꯏꯪꯖꯥꯡ ꯆꯥꯕ꯭ꯔꯣ ꯇꯥꯃꯣ ꯀꯔꯤ ꯏꯪꯖꯥꯡ ꯆꯥꯔꯒꯦ ꯇꯥꯃꯣ
ꯌꯦꯟ ꯆꯥꯏꯌꯦ
ꯍꯥꯎꯕ꯭ꯔꯥ ꯌꯥꯝ ꯆꯥꯔꯝꯒꯅꯤ ꯅꯪꯗꯤ ꯅꯠꯇ꯭ꯔ ꯑꯩꯈꯣꯏꯗ ꯇꯥꯗ꯭ꯔꯣ
ꯑꯣ ꯇꯥꯏꯌꯦ
ꯇꯧꯔꯤꯅꯣ
ꯏꯌꯥꯝꯕ ꯑ ꯑꯣ ꯇꯥꯕ꯭ꯔꯣ ꯎ ꯀꯅꯥꯅꯣ ꯁꯤꯅ ꯀꯩꯅꯣ ꯇꯧꯕ ꯇꯥꯕ꯭ꯔꯣ ꯅꯦꯠ ꯅꯨꯡꯉꯥꯏꯇꯕꯁꯤꯡ ꯁ꯭ꯋꯥꯏꯗ ꯂꯩꯗꯅ ꯑꯁꯤꯗ ꯑ ꯃꯥ ꯒꯦꯠꯇ ꯆꯪꯉꯥꯏꯅ ꯃꯐꯝꯁꯦ ꯈꯪ ꯇꯥꯛꯄꯤ
ꯃꯊꯪꯗ ꯑꯗꯨꯃꯥꯏꯅ ꯇꯧꯒꯅꯨ ꯀꯣ
ꯇꯧ ꯅꯨꯕꯣ ꯅꯪ
ꯅꯨꯡ ꯈꯨꯜꯂꯕ ꯂꯥꯡꯉꯛꯀꯅꯤ
ꯔꯝꯃꯗꯤ
ꯉꯝꯃꯤꯅꯦ
ꯗꯗꯤ ꯊꯥꯔꯛꯑꯣ ꯀꯩꯩꯅꯣ
ꯉꯝꯃꯦ ꯉꯝꯃꯦ ꯉꯝꯗꯕ ꯂꯩ ꯇꯦ
ꯅꯁꯨꯡꯂꯥꯡꯒꯤ ꯌꯥꯕꯤ
ꯎꯝ
ꯅꯁꯨꯝꯂꯥꯡꯒꯤ ꯗꯃꯛꯇ
ꯏꯁ ꯊꯤ ꯐꯥꯏꯅꯤꯡꯏ
ꯇꯥꯅꯤꯡꯗꯦ
ꯊꯤ ꯐꯥꯏꯅꯤꯡꯏ ꯍꯥꯏꯕꯨ ꯀꯔꯤ ꯀꯔꯤ ꯅꯪꯉꯣꯟꯗ ꯍꯛꯒꯠ ꯆꯠꯄ ꯐꯥꯎꯕ꯭ꯔꯥ ꯁꯤ ꯋꯥ ꯍꯥꯏ ꯇꯥꯔꯒ
ꯄꯨꯛ ꯊꯟꯕꯒ ꯍꯧꯖꯤꯛ ꯊꯤ ꯄꯟꯂꯛꯀꯅꯨ ꯇ ꯑꯩ ꯌꯥꯝ ꯇꯥꯅꯤꯡꯗꯕꯅꯦ ꯑꯗꯨꯝꯕꯗꯣ
ꯂꯝꯕꯤꯗ ꯆꯠꯂꯀꯥꯟꯗ ꯁꯤꯌꯥꯔꯒꯨꯝꯕ ꯁꯤꯌꯥꯔꯒꯨꯝꯕ ꯈꯨꯂꯗꯤ ꯅꯨꯡꯉꯥꯏꯅꯤ ꯅꯝꯕꯤ ꯃꯥꯏ ꯅꯝꯕꯤ ꯃ ꯏꯗꯒ ꯇꯔꯃ ꯑꯗꯨ ꯌꯥꯝ ꯅꯨꯡꯉꯥꯏꯅꯦꯗ
ꯂꯥꯛ ꯈꯔꯥ ꯑꯃ ꯈꯔ ꯉꯥꯟꯕ ꯑꯃ ꯄꯨꯒꯦ ꯍꯥꯏꯗꯤ
ꯀꯔꯤ
ꯃꯩ ꯈꯔ ꯉꯥꯟꯕ ꯄꯨꯒꯦ ꯍꯥꯏꯗꯤ ꯀꯥꯞ ꯀꯥꯞꯄꯒꯣ
ꯃꯩ ꯑꯗꯨꯝ ꯂꯥꯛꯏꯗ ꯂꯝꯕꯤꯒꯤ ꯃꯩ ꯌꯥꯝ ꯃꯅꯍꯜꯂꯤ
ꯑꯗꯨ ꯑꯣꯏꯔꯁꯨ
ꯑꯣꯏꯔꯁꯨ ꯀꯔꯤ ꯍꯥꯏꯅꯤꯡꯕ
ꯍꯥꯏꯅꯤꯡꯕ ꯌꯥꯝ ꯂꯩꯌꯦ
ꯑ ꯈꯥꯏ ꯌꯥꯝꯝ ꯂꯩꯔ
ꯑꯗꯨꯕꯨ ꯆꯤꯟꯕꯅ ꯤ ꯍꯥꯏꯕ ꯉꯝꯗ꯭ꯔꯦ
ꯁꯗꯤ ꯀꯩꯅꯣ ꯅꯅꯥ ꯀꯣꯅꯥ ꯍꯥꯏ
ꯍꯥꯏꯔꯤꯅꯦ ꯅꯪ ꯇꯥꯗ꯭ꯔꯣ
ꯑꯁ ꯇꯥꯏꯌꯦ ꯇꯥꯏꯌꯦ
ꯇꯥꯁꯨ ꯇꯥꯗ꯭ꯔꯒ ꯃꯥꯅ
ꯇꯥꯏꯌꯦ ꯇꯥꯏꯌꯦꯌꯦ ꯌꯨꯝꯗ ꯆꯥꯡꯅꯒ
ꯍꯅ
ꯀꯔꯤ ꯀꯔ ꯂꯩꯒꯤ
ꯂ ꯈꯖ ꯍꯥꯏ ꯊꯔꯒꯅꯤ
ꯃ ꯊꯛꯇ ꯆ ꯁꯥꯄꯦꯥꯏ
ꯆꯁꯨ
ꯑꯗꯨ ꯑꯣꯏꯔꯁꯨ ꯍꯥꯏꯕꯗꯤ ꯑꯗꯨꯒꯤ ꯃꯈꯥ ꯍꯥꯏꯉꯥꯏ ꯂꯩꯇ꯭ꯔꯦ ꯊꯟꯕꯔ
ꯗꯦ
ꯀꯔꯤꯒꯤ ꯈꯉꯕꯗꯥ
ꯈꯪꯗꯦ ꯑꯩ ꯈꯪꯗꯦ
ꯈꯟꯗꯦ ꯈꯪꯗꯦ ꯈꯪꯗꯦ ꯈꯪꯗꯦ
ꯗ
ꯗꯦ ꯑꯦꯁ ꯃꯨꯛ ꯁꯥꯕꯍꯔꯦꯠꯇ
ꯁꯖꯅ
ꯁꯥꯥꯁꯅꯣ ꯀꯔꯤ ꯁꯥꯁꯟꯅꯣ
ꯐꯥꯁꯅ ꯀꯥꯏꯕ꯭ꯔꯣ
ꯁꯥ ꯁꯅ
ꯅꯪꯉꯣꯟꯗ ꯀꯔꯤ ꯀꯥꯏꯕ꯭ꯔꯥ
ꯑꯁ ꯍ
ꯀꯔꯤꯒꯤ ꯇꯨꯝꯅꯤꯡꯕ꯭ꯔꯥ
ꯋꯥꯕꯒꯤ ꯇꯨꯝꯅꯤꯡꯉꯕ ꯑ
ꯊꯕ ꯌꯥꯝ ꯊꯨꯕꯅꯤꯅ
ꯊꯕꯛ ꯌꯥꯝ ꯁꯨꯕꯅꯤꯅ
ꯎꯝ ꯍ ꯌꯥꯝ ꯁꯨꯕꯅꯤ ꯌꯥꯝ ꯋꯥꯔꯦ ꯉꯁꯥꯏ ꯉꯁꯤ ꯒꯥꯔꯤ ꯊꯂꯒ ꯌꯦꯟꯁꯥꯡ ꯂꯩꯕ ꯌꯥꯝ ꯆꯜꯂꯦ ꯑ ꯋꯥꯔꯤꯗ
ꯑꯣꯏꯕꯥ
ꯎꯝ
ꯏꯅꯤ ꯀꯔꯤ ꯀꯔꯤꯅ ꯏꯗꯅꯦ
ꯖꯤꯒꯥ
ꯄꯤꯒꯦꯕꯀꯣ
ꯎꯝ ꯑ ꯁꯥꯏ
ꯅꯨꯄꯤ ꯃꯉꯥ ꯍꯥꯏꯕ ꯂꯥꯛꯑꯦ
ꯉꯁꯤ ꯃꯉꯥ ꯀꯔꯤꯒꯤꯅꯣ
ꯑꯇꯩꯗꯤ ꯅꯨꯄꯥꯁꯤꯡꯒꯤ
ꯎꯄꯥꯔꯤ ꯈꯔ ꯂꯥꯄ ꯃꯥꯂꯦ
ꯁꯟꯗꯤ ꯀꯔꯤ ꯀꯂꯦꯖꯔꯥ
ꯂꯥꯛꯑꯣꯏꯁꯦ ꯀꯥꯏꯅ
ꯅ ꯇꯧꯕ ꯉꯥꯛꯇ ꯑꯣꯏꯕ꯭ꯔꯥ ꯉꯁꯤ ꯇꯨꯝꯕ꯭ꯔꯥꯅꯨꯝ
ꯄꯝ ꯀ ꯑꯗꯨ ꯇꯨꯡꯨꯝꯗ ꯃꯔꯔꯤ ꯑꯣ
ꯑꯣ ꯇꯨꯡꯗꯦꯀꯣ ꯑꯗꯨ ꯃꯥꯟꯅꯗꯕꯅꯤꯅꯦ
ꯇ ꯃꯣꯏ
ꯎꯝ
ꯁꯝꯗꯅꯤ ꯇꯨꯝꯗ꯭ꯔꯤ ꯐꯥꯎ ꯇꯨꯝ ꯃꯣꯏ
ꯑꯦ ꯑꯩꯗꯤ ꯊꯦꯡꯅꯤꯉꯦ ꯉꯁꯤ ꯐꯖꯕ ꯄ꯭ꯂꯦ ꯑꯃ ꯂꯩꯌꯦ
ꯑꯁ
ꯁꯉꯕ ꯑ ꯃꯈ ꯀꯥꯏꯗ
ꯅꯪꯅ ꯇꯨꯝꯃꯒꯦ ꯍꯥꯏꯔꯛꯈꯤꯕ ꯉꯉꯥꯏꯕꯦ ꯃꯁꯤꯗꯤ
ꯑꯁ ꯍꯧꯖꯤꯛ ꯍꯥꯏꯔ ꯑꯣ ꯔꯗꯤ
ꯆꯦ ꯇꯂꯦ ꯍꯧꯖꯤꯞꯛꯇꯤ ꯇꯂꯦ ꯎꯝ
ꯍꯌꯦꯡ ꯍꯌꯦꯡꯗꯤ ꯅꯪ ꯄꯁꯥ ꯀꯅꯤꯀꯣ ꯅꯣꯏꯒꯤ ꯀꯩꯅꯩꯅꯗ ꯃꯣꯏꯣꯏꯒꯤ ꯇꯥꯡꯗꯨꯗ
ꯇ ꯆꯈꯅꯤ
ꯉ ꯁꯗꯤ ꯐꯠꯍꯧ ꯃ ꯃꯌꯥꯝꯕꯁꯦ ꯑ ꯀꯛꯆꯨ ꯑꯗꯨꯗꯤ ꯈꯔ ꯈ ꯅꯨꯡꯉꯥꯏꯔꯦ ꯃꯁꯤꯅ ꯑꯃꯣꯠ ꯅꯨꯡꯁꯥ ꯌꯥꯝ ꯁꯥꯔꯦ
ꯁꯤꯒꯤ ꯁꯑꯀꯣ
ꯎꯝ
ꯍꯣꯏ ꯉꯁꯥꯏ ꯆꯠꯄꯗ ꯌꯥꯝ ꯁꯥꯕꯅꯦ
ꯄꯨꯁ ꯂꯩ ꯃꯕꯥꯜꯗ ꯎꯁꯤꯡꯁꯦ
ꯁꯤꯗ ꯑꯣꯏꯗ ꯑꯦꯁꯤꯡꯁꯦ ꯃꯤ ꯅꯠꯇ꯭ꯔꯦ ꯀ ꯍꯥꯏꯕ꯭ꯔꯥ
ꯑ
ꯛꯇ ꯃꯤ ꯅꯠꯇ꯭ꯔꯦ ꯀꯥ ꯍꯥꯏꯕ꯭ꯔꯥ
ꯀꯔꯤ ꯁꯤꯟꯅꯣ ꯈꯪꯗꯦꯅꯦ ꯑꯉꯥꯡꯕꯪꯉꯤ
ꯀꯔꯤ ꯀꯥꯏꯕ꯭ꯔꯣ
ꯀ ꯑꯣꯏꯗ
ꯀꯥꯏ ꯄꯨꯔꯥ
ꯖꯝ ꯀꯥꯏ
ꯀꯥꯏ ꯄ
ꯎꯝ ꯅꯣꯏ ꯅꯨꯡꯁꯤꯡꯒꯤ ꯑꯗꯨꯝ ꯂꯩꯕ꯭ꯔꯣ ꯑꯣ ꯅꯣꯏ ꯅꯕ ꯆꯠ ꯆꯅꯁꯤꯈꯤꯕ꯭ꯔꯥ
ꯑꯩꯩꯗ
ꯂꯩ ꯆꯠꯄ ꯌꯥꯗꯕꯣ ꯅꯅꯦ ꯗꯣꯟ ꯇ꯭ꯔꯥꯕ ꯗꯨꯝ꯭ꯔꯥ ꯂꯎꯅꯤ ꯆꯂꯒ ꯑꯣꯏ ꯇꯧꯕ ꯌꯥꯗꯔꯣ
ꯋꯥꯔꯕꯅꯦꯅ ꯇꯨꯝꯅꯤꯡꯉꯝꯕ ꯑꯗꯨꯒꯤ ꯑꯗꯨꯝ ꯅꯤꯡꯈ꯭ꯔꯦ ꯍꯥꯏꯌꯦꯦ ꯔꯦꯟ ꯑꯃꯨꯛ ꯌꯦꯡꯒꯗꯧꯕꯅꯤꯅꯀꯣ
ꯑꯗꯣ ꯑꯩꯁꯦ
ꯑꯗ
ꯑꯃꯨꯛ ꯇꯧꯔꯒꯦ
ꯂꯩꯕ꯭ꯔꯥ
ꯎꯝ ꯌꯥꯏ
ꯍꯣꯏ ꯍꯥꯏꯗꯤ ꯅꯪꯅ ꯇꯧꯅꯤꯡꯕ ꯃꯇꯝꯗ ꯇꯧꯔꯛꯑꯣ
ꯍꯣꯏ ꯍꯣꯏ ꯐꯔꯦꯅꯦ ꯊꯝꯃꯒꯦꯀꯣ ꯎꯝ